ꯑꯥ ꯍꯥꯜꯂꯣ
ꯑꯣ ꯍꯣꯢ ꯐꯝꯃꯤ ꯅꯪꯗꯤ
ꯍꯤꯞꯄꯤ
ꯏ ꯆꯨꯕ
ꯅꯣꯏꯗꯤ
ꯍꯧꯖꯤꯛ ꯆꯥꯛ ꯇꯣꯛꯄꯗ ꯉꯥꯏꯔꯤꯌꯦ
ꯑꯣ ꯀꯔꯤ ꯃꯊꯦꯜ ꯆꯥꯔꯒꯦ
ꯑꯝ ꯃꯇꯥꯜ ꯆꯥꯢꯌꯦ ꯑꯂꯨ ꯑꯃꯒ ꯃꯥꯡꯒꯥꯟ ꯑꯃꯒ ꯑꯣꯢꯅ ꯅꯪꯗꯣ
ꯀꯩ ꯀꯩ ꯍꯥ
ꯃꯪꯒꯟ ꯑꯣꯢꯅ ꯆꯥꯢꯌꯦ ꯃꯪꯒꯟ ꯃꯇꯥꯜꯗꯣ ꯅꯪꯗꯤ ꯆꯥꯛ ꯆꯥꯔꯕꯣ
ꯆꯥꯔꯦ ꯍꯣꯏ ꯍꯧꯖꯤꯛꯇ ꯆꯥꯔꯦ
ꯀꯩ ꯑꯦꯟꯁꯥꯡ ꯆꯥꯒꯦ꯫
ꯁꯥꯎꯗꯦꯇ ꯊꯔꯣꯏ ꯅꯦꯒ꯭ꯔꯣ ꯀꯤꯁꯀ ꯍꯥꯏꯕꯗꯣ ꯌꯥꯝ ꯆ ꯆꯥꯕꯤꯒ꯭ꯔꯦ
ꯑ ꯎꯝ
ꯅꯪ ꯊꯣꯡꯉꯤꯔꯣ
ꯎꯝ
ꯅꯪꯅ ꯊꯣꯡꯉꯤꯔꯣ ꯀꯅꯥꯅ ꯊꯣꯡꯉꯤꯅꯣ
ꯃꯦ ꯏꯃꯥꯟꯅꯕꯤꯅꯥ
ꯑꯣ
ꯅꯣꯏ ꯃꯤ ꯀꯌꯥ ꯂꯩꯔꯤꯕ
ꯆ
ꯅꯊꯥꯟꯇ
ꯃꯤ ꯌꯥꯝ ꯂꯩꯌꯦ ꯑꯩꯈꯣꯏ ꯃꯤ ꯑꯍꯨꯝꯒꯨꯝꯕꯗꯤ ꯆꯥꯛ ꯆꯥꯃꯤꯟꯅꯩꯌꯦ
ꯑꯣ ꯑꯣ ꯅꯥꯇꯟ ꯌꯥꯝ ꯇꯟꯕꯩ ꯑꯣꯏꯔꯝꯅꯤ ꯃꯤ ꯊꯣꯡꯍꯜꯂꯤꯗꯣ ꯍꯥ
ꯏꯁ ꯑꯖꯄꯅꯤꯅꯦꯍꯦ
ꯑꯣ
ꯑꯣ ꯑꯣ ꯅꯪ ꯃꯈꯣꯟꯁꯦ ꯂꯥꯞꯅ ꯇꯥꯏꯅꯦ
ꯊꯥꯞꯅ ꯇꯥꯕ꯭ꯔꯣ ꯀꯩꯅꯣꯅꯦ ꯑꯩꯒꯤ ꯑꯩꯒꯤ ꯅꯥꯀꯣꯡꯗ ꯅꯞꯄꯒ ꯊꯝꯕꯅꯤꯅꯦ
ꯅꯩꯖꯦ ꯍꯦꯠꯐꯣꯟ ꯍꯥꯞꯄ ꯃꯥꯜꯂꯤꯅꯦ
ꯍꯥꯞꯄꯦ
ꯎꯝ
ꯇꯥꯞꯅ ꯇꯥꯞꯅ ꯍꯧꯖꯤꯛ ꯍꯧꯖꯤꯛꯁꯨ ꯇꯥꯔꯤꯕ꯭ꯔꯣ
ꯇꯥꯏ ꯇꯥꯏ ꯇꯥꯕꯨꯗꯤ ꯇꯥꯏ ꯑꯗꯨꯕꯨ ꯈꯤꯇꯪ ꯂꯥꯞꯅ ꯇꯥꯕ ꯍꯥꯏꯇꯥꯔꯦ
ꯎꯝ ꯉꯁꯤꯗꯤ ꯂꯠꯊꯣꯛꯇ꯭ꯔꯦ
ꯀꯣꯏꯊꯣꯛꯇ꯭ꯔꯦ ꯀꯣꯏꯊꯣꯛꯇ꯭ꯔꯦ ꯇꯧꯕꯅꯤ ꯑꯗꯨꯕꯨ ꯅꯣꯡꯁꯦ ꯌꯥꯗꯦ ꯄꯨꯊꯣꯛꯀꯅꯨ ꯍꯥꯏꯕ ꯃꯥꯜꯂꯦ
ꯃꯥꯅꯤ ꯃꯥꯅꯦ ꯀꯔꯤꯅꯣ ꯈꯪꯗꯦ ꯅꯍꯥꯟꯗꯤ ꯅꯣꯡ ꯁꯨꯛꯆꯨ ꯆꯨꯗꯕ ꯍꯧꯖꯤꯛꯀꯥꯟ ꯆꯨꯕꯗꯗꯤ ꯂꯦꯞꯄꯣ ꯌꯥꯗꯦꯅꯦ
ꯃꯥꯅꯦ ꯈꯤꯇꯪ ꯁꯨꯇꯤ ꯂꯩꯕ ꯀꯥꯟꯁꯤꯗ ꯀꯣꯏꯊꯣꯛꯑꯒ ꯀꯣꯏꯊꯣꯛꯀꯦꯅ ꯈꯟꯕꯅꯦ ꯌꯥꯗꯦ ꯅꯣꯡꯁꯦ ꯋꯦꯗꯔꯁꯦ ꯐꯃꯨꯡꯗ ꯂꯩꯔꯒ ꯐꯣꯟ ꯑꯗꯨꯝ ꯇꯧ ꯍꯥꯏꯕ ꯃꯥꯜꯂꯦ
ꯑꯗꯨꯁꯨ ꯑꯗꯨꯁꯨ ꯌꯥꯏꯅ ꯑꯃꯔꯣꯝꯗꯗꯤ
ꯌꯥꯕꯨꯗꯤ ꯌꯥꯏ ꯑꯗꯨꯕꯨ ꯌꯥꯝ ꯕꯣꯔꯤꯡ ꯆꯨꯏꯗꯅ
ꯅꯣꯏꯗꯤ ꯀꯩꯀꯩ ꯅꯣꯏꯗꯤ ꯀꯩꯀꯩ ꯇꯧꯗꯣꯅꯣ
ꯑꯩꯁꯨ ꯇꯧꫪꯣꯏꯗ ꯇꯩꯒꯗꯕꯗꯨ ꯂꯣꯏꯕꯅ ꯍꯦꯟꯅ ꯐꯩ
ꯀꯔꯤꯟ ꯑ ꯀꯔꯤꯅꯣꯕ ꯇꯧꯔꯤꯁꯦ ꯍꯦ ꯍ ꯌꯥꯝ ꯊꯨꯅ ꯂꯧꯏꯗ
ꯊꯕꯛꯄꯨ ꯀꯔꯤ ꯊꯕꯛ ꯂꯩꯌꯦ ꯊꯕꯛ ꯂꯩꯇꯦ ꯊꯕꯛ ꯂꯩꯕꯒ ꯐꯤꯁꯨꯕ ꯂꯣꯏꯊꯣꯛꯈ꯭ꯔꯦ
ꯈꯣꯏꯒꯤ ꯊꯕꯛ ꯍꯥꯏꯕꯨ ꯑꯈꯣꯏ ꯀꯥ ꯁꯦꯡꯗꯣꯛꯄꯥ ꯆꯥꯛ ꯊꯣꯡꯕꯥ ꯄꯩꯁꯥꯏ ꯊꯕꯛ ꯁꯨꯕꯥ ꯑꯗꯨ ꯈꯛꯇꯥ ꯉꯥꯏꯔꯦ ꯑꯇꯩ ꯂꯩꯇꯦ
ꯑꯁ ꯅꯣꯡꯒ ꯇꯥꯕꯒ ꯇꯟꯈ꯭ꯔꯦꯗ ꯋꯦꯗꯔꯁꯦ
ꯃꯥꯅꯦ ꯑꯨꯝ ꯃꯥ ꯃꯗꯤ ꯅꯣꯡꯗꯨ ꯅꯣꯡꯁꯨ ꯄꯥꯝꯕꯅꯦ
ꯅꯣꯡ ꯇꯥꯔꯁꯨ ꯏꯪꯉꯗꯤ ꯐꯕ ꯅꯣꯡ ꯇꯥꯔ ꯁꯥꯕꯁꯤꯅꯦ ꯑꯩꯅ ꯇꯜꯂꯤꯁꯦ
ꯉꯁꯤꯗꯤ ꯈ ꯏꯪꯉꯦ ꯏꯪꯗ꯭ꯔꯣ
ꯏꯪꯗꯦꯅꯦ ꯑꯩꯈꯣꯏꯔꯣꯝꯗꯗꯤ ꯁꯥꯏꯅꯦ
ꯉꯁꯤꯗꯤ ꯀꯥ ꯏꯪꯉꯤ
ꯊꯕꯛ ꯇꯧꯔꯤꯔꯣ ꯅꯪꯕꯣ
ꯇꯗꯨꯛ
ꯀꯣ ꯂꯤꯛ ꯀꯣ ꯂꯤꯛꯀ ꯐꯦꯡꯕ ꯃꯥꯟꯕ ꯀꯣꯂꯤꯛ ꯃꯈꯣꯟ ꯌꯥꯝ ꯇꯥꯕꯗꯨꯗ
ꯄꯕꯦ ꯃꯅꯥꯛꯇ ꯂꯩꯥꯏꯕꯒꯤꯅꯦ
ꯑꯣ ꯍꯟꯗꯀꯥꯟꯗꯤ ꯑꯗꯨꯝ ꯂꯩꯕ꯭ꯔꯣ ꯅꯠꯇ꯭ꯔꯒ ꯀꯃꯥꯏ ꯀꯃꯥꯏꯅ ꯇꯧꯔꯤꯒꯦ
ꯑꯗꯨꯝ ꯂꯩꯌꯦ ꯍꯥꯏꯦ ꯇꯥꯔꯦ ꯊꯃꯦ ꯑꯗꯨꯝ ꯃꯔꯥ ꯃꯔꯥ ꯇꯧꯔꯁꯨ ꯊꯣꯛꯑꯦ ꯑꯗꯣ ꯍꯧꯖꯤꯛꯀꯥꯟꯁꯦ ꯑꯩꯈꯣꯏꯁꯦ ꯀꯩꯅꯣ ꯇꯧꯕ ꯑꯗꯨꯝ ꯑꯦꯝ ꯅꯨꯡ ꯉꯉꯥꯏꯕ ꯍꯥꯏꯇꯥꯔꯦꯀꯣ ꯑꯗꯨ ꯀꯔꯤꯁ ꯐꯥꯎꯒꯗꯤꯒ ꯑꯗꯨꯗꯥꯏꯗ
ꯑꯣ ꯑꯦꯛꯖꯥꯝ ꯊꯥꯔꯤꯔꯣ
ꯊꯥꯒꯗꯧꯋꯦ
ꯑꯁ ꯑꯗꯨꯗꯤ ꯂꯥꯏꯔꯤꯛ
ꯂꯥꯏꯔꯤꯛꯇꯤ ꯊꯤꯏ ꯄꯥꯔꯝꯃꯅꯤꯅꯦ
ꯄꯥꯏꯌꯦ ꯄꯥꯝꯃꯟꯗꯅ ꯋꯥꯔꯦ
ꯂꯥꯏꯔꯤꯛ ꯄꯥꯝꯍꯟꯗꯅ ꯍꯣꯔꯦꯟ ꯉꯥꯎꯔꯒ ꯆꯠꯂꯩꯅꯤꯀꯣ
ꯃꯅꯦ ꯃꯥꯅꯦ ꯉꯧꯔ ꯍꯧꯔꯝꯅꯤ ꯍꯧꯖꯤꯛꯇꯨ
ꯑꯁ ꯗꯨ ꯑꯗꯨꯗꯤ ꯄꯨꯔꯥ ꯑꯂꯨ ꯔꯤꯌꯥꯝ ꯂꯨꯔꯕ ꯀꯦꯁꯅꯦ ꯅꯪꯖꯦ
ꯄꯦꯖ ꯅꯝꯕꯔ ꯄꯦꯖ ꯅꯝꯕꯔꯒ ꯂꯣꯏ ꯕꯥꯢ ꯍꯥꯔꯗ ꯇꯧꯔꯦ ꯍꯥꯏꯗꯨꯔ
ꯃꯅꯦ ꯃꯅꯦ ꯑ ꯅꯄꯗ ꯀꯣꯕꯥꯗ ꯀꯣꯕꯥꯔ ꯍꯥꯏꯗ ꯃꯅꯤꯡ ꯃꯃꯥꯡ ꯑꯗꯨꯣ ꯅꯪꯗꯤ
ꯕꯦꯔꯥ ꯀꯥꯏꯌꯦ ꯅꯪ ꯅ ꯅꯪ ꯑꯦꯛꯖꯥꯝꯁꯦ ꯑꯩꯈꯣꯏ ꯌꯨ ꯌꯨ ꯄꯤ ꯑꯦꯁ ꯌꯨ ꯄꯤ ꯑꯦꯁ ꯁꯤꯒꯤ ꯑꯦꯛꯖꯥꯝꯗꯒꯤ ꯍꯦꯟꯟꯅ ꯍꯦꯟꯕ ꯃꯥꯜꯂꯦꯍꯦ
ꯍꯡꯦꯗꯤ ꯇꯋꯕꯣ ꯑꯗꯨꯣ ꯍꯗꯤ ꯍꯗꯤꯦ
ꯎꯝ
ꯅꯠꯇ꯭ꯔꯒꯂꯥꯁ ꯑꯁ ꯣꯜꯣꯜ ꯌꯦꯡꯉꯦ ꯃꯔꯛ ꯃꯔꯛꯇ ꯍꯣꯏ ꯑꯁ ꯑꯗꯨ ꯊꯦꯡꯃꯟꯗꯅ ꯌꯦꯡꯕ ꯉꯝꯗꯦꯅꯦ
ꯑ ꯌꯦꯁꯤ
ꯅꯣꯏꯗꯤ ꯌꯦꯡꯕ꯭ꯔꯣ
ꯑꯩꯁꯨ ꯃꯔꯛ ꯃꯔꯛꯇ ꯌꯦꯡꯅꯤꯗ ꯉꯥ ꯑꯌꯨꯛꯇꯤ ꯌꯦꯡꯉꯦ꯫
ꯅꯣꯏ ꯅꯣꯏ ꯅꯨꯄꯤꯍꯣꯏꯗꯤ ꯅꯝꯕꯔ ꯇꯦꯟꯗꯣ ꯑꯣꯏꯔꯝꯒꯅꯤꯅꯦ꯫
ꯃꯥꯅꯦ ꯃꯥꯅꯦ꯫
ꯈꯪꯕ ꯅꯝꯕꯔ ꯇꯦꯟ ꯍꯥꯏꯔꯗꯤ꯫ ꯆꯥꯛ ꯄꯣꯠ ꯆꯥꯗꯕꯤꯗ ꯌꯦꯡꯒꯦ ꯁꯤ ꯁꯤꯒꯨꯝꯕ ꯄꯥꯔꯇꯤꯅꯦꯕ ꯅꯣꯏꯁꯦ꯫
ꯑꯗꯨꯝꯕꯗꯤ ꯇꯧꯅꯤꯡꯗꯦ ꯑꯩꯗꯤ꯫ ꯑꯗꯨꯗ ꯃꯥꯗꯤ ꯇꯅꯤꯡꯗꯦ ꯑ ꯇꯧꯔꯒ ꯀꯅꯥ ꯀꯃꯅꯤꯡꯉꯥꯏ ꯂꯩꯇꯦꯗ ꯑꯃꯔꯣꯝꯗ ꯍꯥꯏꯔꯗꯤ
ꯍꯣꯏ ꯑꯗꯨꯁꯨ ꯑꯗꯨꯅꯤ ꯑꯗꯨꯕꯨ ꯂꯩꯗꯅ ꯃꯤꯁꯤꯡꯗꯤ ꯈꯔ ꯇꯧꯕ ꯌꯥꯎꯔꯤꯗꯅꯣ
ꯃꯥꯅꯦ ꯃꯥꯅꯦ ꯃꯥꯅꯦ ꯇꯋꯦ ꯇꯋꯦ ꯑ ꯑꯗꯨꯝ ꯅꯨꯡꯗ ꯑꯩꯗꯤ ꯌꯥꯎꯗꯦ
ꯁꯤ ꯌꯥꯝ ꯒ꯭ꯌꯥꯟ ꯇꯥꯕ ꯃꯤꯅꯤꯅꯦ ꯅꯪꯁꯤꯁꯦ ꯂꯥꯏꯔꯤꯛꯇ ꯂꯥꯏꯔꯤꯛꯇ ꯂꯥꯏꯔꯤꯛ ꯈꯤꯇꯪ ꯉꯥꯎꯕ ꯃꯤꯅꯦ ꯅꯪꯁꯦ
ꯗꯤꯌꯥꯝꯕꯨꯗꯤ ꯇꯥꯗꯦ ꯑꯗꯨ ꯄꯥꯝꯗꯦ ꯍꯥꯏꯕꯅꯤꯗ꯫
ꯌꯥꯏ ꯌꯥꯏ ꯌꯥꯏ꯫ ꯉꯁꯤꯗꯤ ꯃꯄꯥꯟꯒ ꯀꯔꯤ ꯀꯥꯏꯗ ꯆꯠꯂꯣꯏꯗ꯭ꯔꯣ꯫
ꯁꯤ ꯆꯠꯂꯣꯏ ꯀꯥꯗ ꯀꯗ ꯂꯩꯒꯅꯤ꯫
ꯑꯁ ꯅꯪ ꯂꯥꯏꯔꯤꯛ ꯄꯥꯝꯃꯟꯗꯅ ꯌꯥꯔꯣꯏꯅꯦ ꯅꯪꯁꯦ꯫
ꯉꯁꯤꯗꯤ ꯅꯨꯃꯤꯠ ꯆꯨꯞꯄ ꯐꯣꯟꯅ ꯋꯥꯔꯤ ꯁꯥꯔ ꯁꯥꯟꯅꯔ ꯂꯩꯗꯣꯏꯅꯦ꯫
ꯑꯣ꯫
ꯇꯧꯅꯤꯉꯥꯢ ꯂꯩꯇꯦ ꯐꯣꯟ ꯋꯥꯔꯤ ꯁꯕ ꯕꯤꯗꯤꯑꯣ ꯌꯦꯡꯕ꯫ ꯏꯇꯣꯝꯇ ꯅꯠꯇꯦꯗ ꯃꯥꯟꯕꯤꯈꯣꯏꯁꯨ ꯂꯩ ꯑꯗ ꯑꯩꯒꯤ ꯀꯥꯗꯗꯤ ꯏꯇꯣꯝꯗꯅꯤ
ꯑꯣ ꯑꯣ ꯅꯣꯏ ꯀꯥ ꯑꯃꯗ ꯄꯨꯂꯞ ꯂꯩꯔꯤꯔꯣ ꯅꯠꯇ꯭ꯔꯒ ꯇꯣꯉꯥꯟ ꯇꯣꯉꯥꯟ ꯀꯥ ꯇꯣꯉꯥꯟ ꯇꯣꯉꯥꯟ ꯂꯩꯔꯤꯔꯣ꯫
ꯍꯅ ꯂꯩ꯫ ꯆꯥꯃꯤꯟꯅꯕꯅ ꯃꯤ ꯑꯅꯤ ꯆꯥꯃꯤꯟꯅꯕ ꯂꯩꯕꯁꯤꯅ ꯑꯩ ꯏꯇꯣꯝꯇ ꯂꯩꯕ ꯀꯥꯗ꯫
ꯀ ꯑꯃꯗ ꯃꯤ ꯑꯅꯤꯒꯤ꯫
ꯆꯥꯕꯅ ꯆꯥꯃꯤꯟꯅꯕ ꯑꯗꯨꯒ ꯇꯨꯝꯕꯁꯤꯅ ꯃꯁꯥ ꯃꯁꯥꯒꯤ ꯔꯨꯝꯗ ꯇꯨꯝꯕ꯫
ꯍꯣꯏ꯫
ꯍꯩꯁ ꯅꯪꯁꯤꯗꯤ ꯍꯣꯁꯇꯦꯜ ꯃꯥꯟꯕꯍꯧꯔꯦ꯫
ꯃꯥꯅꯦ꯫ ꯎꯝ꯫
ꯅꯣꯏꯁꯤꯗꯤ ꯆꯥꯛ ꯌꯦꯟꯁꯥꯡꯗꯤ ꯅꯣꯏ ꯅꯠꯇꯣꯝ ꯊꯣꯡꯒꯦꯔꯣ ꯀꯃꯥꯏꯅ ꯇꯧꯒꯦ꯫
ꯍꯣꯏ꯫ ꯏꯁꯥ ꯏꯁꯥꯅ ꯊꯣꯡꯖꯩꯌꯦ꯫ ꯅꯨꯡꯉꯥꯏꯌꯦ ꯍꯥꯏꯁꯤꯔꯥ ꯅꯨꯡꯉꯥꯏꯇꯦ ꯍꯥꯏꯁꯤꯔꯥ ꯈꯪꯗ꯭ꯔꯦ꯫
ꯑꯦ ꯏꯁꯥ ꯏꯁꯥꯅ ꯆꯥꯛ ꯌꯦꯟꯁꯥꯡ꯫ ꯑꯄꯥꯝꯕ ꯊꯣꯡꯉꯒ ꯆꯥꯕꯗꯨꯅ ꯑꯗꯨꯅ ꯅꯨꯡꯉꯥꯏꯇ꯭ꯔꯣ꯫
ꯑꯃꯔꯣꯝꯗꯗꯤ ꯅꯨꯡꯉꯥꯏ ꯑꯗꯣ ꯑꯁ ꯈꯪꯗꯦꯗ꯫
ꯑꯃꯔꯣꯝꯗꯗꯤ ꯆꯥꯛ ꯌꯦꯟꯁꯥꯡ ꯊꯣꯡꯕ ꯇꯜꯂꯦ ꯍꯥꯏꯗꯨꯔ꯫
ꯅꯥꯠꯇꯦꯗ ꯍꯦ ꯍꯦ ꯍꯦ꯫ ꯑꯍꯥ꯫
ꯃꯍꯥꯟꯕ ꯅꯪꯒꯤ ꯅꯪꯒꯤ ꯃꯑꯣꯡꯗꯣ ꯆꯥꯛ ꯏꯟꯁꯥꯡ ꯊꯣꯡꯕꯒ ꯌꯥꯝ ꯇꯟꯕ ꯃꯤ ꯃꯥꯟꯕ꯫
ꯇꯟꯗꯦꯗ ꯇꯟꯗꯦꯗ ꯑꯩꯈꯣꯏ ꯆꯥꯛ ꯏꯟꯖꯥꯡꯕꯨ ꯀꯌꯥꯝ ꯀꯨꯏꯅ ꯊꯣꯡꯗꯣꯏꯅꯣ꯫ ꯃꯤꯗꯧꯅꯦ ꯑꯍꯥꯟꯕ ꯆꯪꯕꯗꯗꯤ ꯑꯩꯗꯤ ꯏꯁꯥ ꯏꯁꯥ ꯃꯤꯅ ꯃꯣꯏ꯫
ꯊꯣꯡꯕꯤꯒꯤꯅꯦ ꯊꯣꯡꯕꯤꯒꯤꯅꯦ ꯅꯣꯡꯃ ꯊꯣꯡꯕꯤꯒꯤꯅꯦ꯫
ꯊꯨꯝꯕꯤꯌꯣ ꯊꯨꯝꯕꯤꯌꯣ ꯅꯪꯕꯨ ꯆꯥ ꯊꯣꯡꯕ ꯍꯩꯕ꯭ꯔꯣ꯫
ꯑꯁ ꯄ꯭ꯔꯣꯅꯦ ꯍꯥꯏꯇꯥꯔꯦ
ꯆꯁ ꯑꯗꯨꯝꯕꯥ ꯃꯤ ꯈꯛꯇ ꯊꯦꯡꯅꯩꯍꯦ ꯑꯩꯁꯦ
ꯑꯁ ꯅꯔꯩꯕꯛ ꯊꯝꯕꯥꯜ ꯁꯥꯠꯂꯕꯅꯤ
ꯊꯣꯡꯕ ꯌꯥꯝ ꯄꯥꯝꯖꯩꯌꯦ ꯆꯥꯛ ꯊꯣꯡꯕ ꯌꯥꯝ ꯍꯩꯌꯦ ꯀꯥꯏꯕꯗ ꯉꯔꯡ ꯅꯨꯄꯥ ꯑꯃꯥ ꯀꯔꯤ ꯏꯟꯁꯥꯡ ꯆꯥꯕ꯭ꯔꯣ ꯑꯩꯅ ꯀꯥꯡꯁꯣꯏ ꯆꯥꯏꯍꯦ ꯀꯥꯡꯁꯣꯏꯗꯨꯕꯨ ꯀꯔꯤꯅꯣ ꯀꯪꯍꯧꯅꯤ ꯍꯥꯏꯅꯤ ꯑꯣ ꯀꯪꯉꯥꯎꯔꯣꯅ ꯍꯪꯕꯥ
ꯃꯆꯤꯟ ꯃꯆꯤꯟ ꯐꯥꯕꯁꯤꯗꯤꯀꯣ ꯑꯗꯨ ꯅꯨꯄꯥꯗꯣ꯫
ꯑꯁ ꯌꯥꯝ ꯍꯩꯕ ꯃꯤꯅꯤꯅꯦ ꯀꯥꯡꯁꯣꯏꯁꯦ꯫ ꯌꯥꯝ ꯍꯩꯕ ꯃꯤꯅꯦꯕ ꯀꯥꯡꯁꯣꯏꯁꯦ ꯀꯥꯡꯍꯧꯔꯣ ꯍꯪꯉꯗꯤ ꯂꯣꯏꯔꯦꯍꯦ꯫
ꯍꯣꯏ ꯃꯥꯗꯣ ꯈꯪꯗꯦ ꯍꯥꯏꯌꯦ ꯑꯗꯨꯒ꯫ ꯑꯩꯗꯤ ꯈꯨꯝꯉꯣꯅ ꯈꯟꯕꯅꯤ ꯀꯥꯔꯦ꯫ ꯌꯦꯟ ꯇꯗ ꯃꯤ ꯁꯤꯡ ꯁꯦ ꯖꯥꯠ ꯖꯥꯠ ꯅꯤ
ꯖꯠ ꯖꯥꯠ ꯃꯤ ꯌꯥꯝ ꯊꯦꯡꯅꯕꯅꯤ
ꯅꯪꯁꯨ ꯊꯦꯡꯅꯔꯝꯒꯅꯤ
ꯑꯍꯥꯟꯕꯅꯦꯍ ꯑꯁꯤꯅ
ꯖꯥ ꯖꯥꯠ ꯑꯃꯐꯥꯎ ꯊꯦꯡꯅꯗ꯭ꯔꯤꯕꯣ
ꯊꯦꯡꯅꯗ꯭ꯔꯦ ꯑꯍꯥꯟꯕꯅꯦ
ꯑꯣ ꯇꯩꯅ ꯑꯗꯨꯗꯤ ꯑꯩ ꯈꯛꯇꯔꯣ ꯊꯦꯡꯅꯔꯤꯁꯦ ꯑꯗꯨꯗꯤ ꯍꯧꯖꯤꯛꯁꯨ ꯅꯣꯡ ꯆꯨꯔꯤꯕ꯭ꯔꯣ ꯑꯩꯈꯣꯏꯗꯗꯤ ꯅꯣꯡ ꯈꯔ ꯂꯦꯞꯄꯦ ꯍꯧꯖꯤꯛꯁꯦ
ꯍꯧꯖꯤꯛ ꯈꯔꯕꯨꯗꯤ
ꯀꯣꯏꯗꯗꯤꯂꯦꯇꯦ